ꯑꯥ ꯇꯥꯕ꯭ꯔꯥ
ꯍꯧ ꯇꯑꯌꯦ
ꯑꯣ ꯍꯣ ꯑꯗꯤ ꯀꯃꯥꯏ ꯆꯧꯔꯤꯔ
ꯑ ꯀꯅ ꯑꯅꯤꯕ ꯌꯥꯗꯕꯨꯗꯤ ꯑꯣꯏꯔꯝꯅꯦ ꯑꯩꯛꯇ ꯈꯔ ꯅꯨꯡꯉꯥꯏꯇꯕꯅꯤ
ꯑꯣ ꯅꯣꯏꯔꯣꯝꯗ ꯅꯋꯥꯛ ꯈꯔ ꯅꯨꯡꯉꯥꯏꯇꯕ꯭ꯔꯣ
ꯑꯣ ꯑꯂꯨ ꯀꯩꯅꯣꯒꯕ ꯄꯥꯏꯔꯗꯤ ꯌꯥ ꯑ ꯍꯣꯏꯗꯤꯗꯤ ꯈꯔ ꯅꯨꯡꯉꯥꯏꯇ꯭ꯔꯥ ꯃꯤ ꯑꯖꯤ ꯊꯣꯛꯅꯤꯅ
ꯑꯗꯣ ꯅꯣꯏꯔꯣꯝꯗꯗꯤ ꯑ ꯅꯣꯏꯔꯣꯝꯗꯗꯤꯅꯦꯀꯣꯠ ꯑꯩ ꯅꯨꯡꯉꯥꯏꯕ꯭ꯔꯥ ꯖꯤꯑꯣꯔꯥ ꯑꯦꯌꯥꯔꯇꯦꯜ ꯅꯨꯡꯉꯥꯏꯕ꯭ꯔꯥ
ꯑ ꯣ ꯃ ꯐꯜ ꯌꯥꯅ
ꯎꯝ ꯑꯆꯥ ꯑꯩꯈꯣꯏ ꯔꯣꯝꯗꯁꯨ ꯑꯗꯨꯃꯥꯏꯅ ꯇꯧꯋꯦ ꯁꯤ ꯏꯝꯐꯥꯜꯗꯗꯤ
ꯑꯣ ꯆꯗ
ꯎꯝ ꯐꯥꯎꯗꯗꯤ ꯑꯗꯨꯝ ꯅꯨꯡꯉꯥꯏꯔꯦ ꯑꯗꯣ ꯑꯩꯈꯣꯏ ꯍꯟꯗꯁꯨ ꯖꯤꯣꯅ ꯅꯨꯡꯉꯥꯏꯌꯦꯕ ꯑꯦꯔꯇꯦꯜ ꯅꯨꯡꯉꯥꯏꯇꯦ
ꯑꯣ ꯑꯣꯗ ꯇꯣꯕꯔꯒꯨꯝꯕ ꯑꯗꯨꯝ ꯎ ꯂꯩꯕ꯭ꯔꯥ
ꯍꯣꯏ ꯆꯤꯡꯅꯤꯅ ꯑꯩꯈꯣꯏꯔꯣꯝꯗꯗꯤ ꯇꯔ ꯌꯥꯝ ꯂꯩꯌꯦ
ꯑꯣ ꯑꯗꯨ ꯔꯦ ꯋꯥ ꯌꯥꯝꯅꯨꯡꯉ
ꯑꯦꯌꯥꯔꯇꯦꯜꯗꯤ ꯅꯨꯡꯉꯥꯏꯇꯦ
ꯎꯝ
ꯣꯁꯨ ꯑꯗꯨꯝ ꯃꯔꯛ ꯃꯔꯛꯇꯗꯤ ꯌꯥꯝ ꯅꯨꯡꯉꯥꯏꯇꯦ ꯍꯥꯏꯗꯤ ꯅꯦꯠꯋꯥꯛꯇꯣ ꯏꯁꯇꯦꯕꯜ ꯑꯣꯏꯗꯕꯀꯣ
ꯑꯣ
ꯇꯧꯕꯒꯤ ꯅꯨꯡꯉꯥꯏꯇꯦꯗ ꯑꯗꯨ ꯃꯔꯥꯡ ꯃꯔꯥꯡ ꯅꯪ ꯀꯔ ꯁꯨꯒꯥꯟ ꯃꯅꯤ ꯑꯩꯈꯣꯏ ꯔꯣꯅꯤ
ꯂꯦꯟꯁ꯭ꯂꯥꯏꯠꯀꯨꯝꯕ ꯊꯣꯛꯄ꯭ꯔꯥ ꯑꯗꯨꯝ
ꯂꯦꯟꯁꯇꯥꯏꯒꯨꯝꯕ ꯍꯣꯏ ꯅꯣꯡ ꯆꯨꯔꯁꯤꯀꯣ ꯑꯗꯨꯃꯥꯏꯅ ꯊꯣꯛꯑꯦ
ꯎꯝ ꯑꯣ ꯅꯪꯅꯦ ꯁꯥꯏꯗꯠꯇꯨ ꯑꯗꯨꯝ ꯂꯦꯟꯁ꯭ꯂꯥꯏꯠꯀꯨꯝꯕ ꯍꯦꯛ ꯇꯧꯅꯤ ꯑꯗꯨꯝ ꯇꯥꯕꯗꯨꯒꯤ
ꯎꯝ
ꯂꯝꯕꯤꯗꯤ ꯆꯤꯡꯈꯣꯏꯗꯤ ꯂꯝꯕꯤ ꯄꯥꯛ ꯅꯨꯡꯉꯥꯏꯇꯦꯗ ꯑꯩꯈꯣꯏ ꯃꯅꯤꯄꯨꯔꯅꯤ
ꯍꯣꯏ ꯍꯣꯏ ꯑꯗꯨꯝ ꯂꯝꯕꯤ ꯁꯦꯝꯃꯁꯨꯀꯣ ꯑꯗꯨꯝ ꯊꯨ ꯊꯨꯅ ꯈꯥꯏꯗ ꯐꯦꯟꯁꯂꯥꯏꯒꯨꯝꯕ ꯇꯧꯔꯗꯤ ꯑꯗꯨꯃꯥꯏꯅ ꯑ ꯂꯝꯕꯤꯗꯣ ꯑꯗꯨꯝ ꯌꯥꯗ꯭ꯔꯦꯕ ꯑꯗꯨꯃꯥꯏꯅ ꯇꯧꯕꯒꯤ ꯑꯁ ꯅꯣꯡ ꯆꯨꯕ ꯃꯇꯝꯗꯗꯤ ꯅꯨꯡꯉꯥꯏꯇꯦꯂꯥ ꯎꯝ
ꯃꯤꯋꯇꯔ ꯑꯗꯨꯃ
ꯍꯣꯏ ꯋꯤꯟꯇꯔꯗꯗꯤ ꯌꯥꯝ ꯅꯨꯡꯉꯥꯏ
ꯅꯣꯏ ꯈꯗꯣ ꯑꯗꯨ ꯑꯅꯤꯗꯒꯤ ꯀꯤꯂꯣꯃꯤꯇꯔ ꯀꯌꯥꯒꯨꯝꯕ ꯆꯠꯄ꯭ꯔꯥ ꯑꯃꯀꯣ
ꯎꯝ ꯀꯤꯂꯣꯃꯤꯇꯔ ꯏꯀꯤꯒꯝꯠꯁꯨꯅꯍꯤꯁꯟ
ꯑꯩ ꯑꯦꯠꯇꯤ
ꯍ ꯏ ꯎꯝ ꯆꯠꯄꯔꯦ ꯉ ꯏꯝꯐꯥꯜꯗꯒꯤ ꯑꯩꯈꯣꯏ ꯇꯨꯃꯦꯡ ꯌꯧꯕꯗꯨ ꯎꯝ ꯎꯝ ꯍꯟꯗ꯭ꯔꯦꯠ ꯍꯟꯗ꯭ꯔꯦꯠ ꯁꯤꯤꯐꯇꯤꯒꯨꯝꯕ ꯑꯣꯏꯌꯦꯕ ꯎꯝ
ꯌ ꯌꯥꯕ
ꯑꯁꯤꯗꯒꯤ ꯀꯣꯍꯤꯃꯥꯒꯨꯝꯕ ꯆꯠꯄꯗꯣ ꯑꯗꯨꯗꯒꯤ ꯍꯦꯟꯅ ꯂꯥꯞꯄꯤꯕ ꯑꯩꯈꯣꯏ ꯑꯁꯤ ꯏꯝꯐꯥꯜ ꯑꯩꯈꯣꯏ ꯔꯣꯝ ꯆꯠꯕ ꯍꯣꯏ ꯁꯤꯒꯤ ꯅ ꯆꯠ ꯇꯤꯀ ꯍꯦꯟꯅ ꯂꯥꯞꯄꯅꯤ ꯆꯠꯗ
ꯊꯦ ꯍꯥꯏ
ꯑꯣ
ꯅꯣꯏꯗꯣ ꯕꯣꯔꯗꯔ ꯒꯨꯝꯕ ꯀꯩꯅꯣ ꯇꯧꯕ ꯑꯣꯏꯈ꯭ꯔꯕ ꯌꯥꯠꯂꯥ ꯅꯠꯇ꯭ꯔꯒ ꯑꯗꯨꯝ ꯑꯇꯣꯞꯄ ꯏꯁꯇꯦꯠꯀꯨꯝꯕꯒ ꯅꯛꯅꯕ꯭ꯔꯕ
ꯍꯣꯏ ꯑꯈꯣꯏꯁꯦ ꯎꯝ ꯑꯁꯥꯝ ꯀꯣ ꯖꯤꯔꯤꯔꯣꯝꯗꯣ ꯑꯗꯨꯔꯣꯝꯗ ꯑꯃꯨꯛ ꯑꯗꯨꯗꯤ ꯈꯔ ꯂꯥꯞꯅ ꯑꯁꯤ ꯎꯝ ꯇꯧꯁꯦꯝ ꯇꯥꯕ꯭ꯔꯥ ꯑꯈꯣꯏ ꯑꯦ ꯇꯃꯦꯡꯂꯣꯡꯒꯤ ꯁꯛ ꯑ ꯁꯕ ꯗꯤꯕꯤꯖꯟ ꯀꯣ ꯑꯗꯨ ꯑꯗꯨ ꯔꯣꯝꯗ ꯑꯃꯨꯛ ꯕꯥꯎꯟꯗ꯭ꯔꯤ ꯑꯣꯏꯕ ꯑꯁꯤ ꯑꯁꯥꯝ ꯎꯝ ꯖꯤꯔꯤꯒꯨꯝꯕꯗꯣ ꯑꯗꯣ ꯑꯃꯨꯛ ꯑꯣꯏꯌꯦ ꯑꯗꯨꯒꯤ ꯑꯗꯨꯒ ꯑꯥ ꯍꯣꯏ ꯍꯣꯏ ꯑꯗꯨ ꯑꯣꯏꯔꯦ ꯍꯣꯏ
ꯎꯝ
ꯊꯝꯗꯣ ꯕꯥꯎꯟꯗ꯭ꯔꯤ ꯑꯣꯏꯌꯦꯞ ꯑꯣꯏꯌꯦ
ꯑꯗꯨꯗꯤ ꯑꯁꯥꯝ ꯈꯣꯏꯒ ꯈꯔ ꯅꯛꯀꯅꯤꯒ ꯅꯣꯏꯅ
ꯍꯣꯏ ꯑꯁꯤ ꯑꯝ ꯈꯣꯡꯁꯥꯡꯗ ꯑꯈꯣꯏ ꯇ꯭ꯔꯦꯟ ꯂꯥꯛꯑꯦꯕ ꯑꯁꯤ ꯅꯣꯅꯦꯗꯀꯣ
ꯍ ꯅꯅꯦꯒꯤ ꯀꯩꯅꯣ ꯂꯩꯕꯠ
ꯑꯍꯣꯏ ꯕ꯭ꯔꯤꯖ ꯂꯩꯕꯗꯣ ꯑꯗꯨꯗ ꯑꯝ ꯈꯣꯡꯁꯥꯡ ꯍꯥꯏꯅ ꯑꯗꯨ ꯃꯐꯝꯗ ꯑ ꯏꯁꯇꯤꯁꯟ ꯇꯧꯋꯦꯕ
ꯎꯝ
ꯀꯤꯏ ꯑ ꯖꯤꯔꯤꯒꯨꯝꯕ ꯆꯠꯄ ꯗꯤ ꯌꯥꯝ ꯍꯣꯡꯕꯅꯦ ꯊꯥꯔꯠ ꯇ꯭ꯋꯦꯟꯇꯤ ꯊꯥꯔꯇꯤ ꯔꯨꯄꯤꯁ ꯈꯛ ꯑꯣꯏꯕꯅꯦ
ꯑꯔꯣ ꯑꯗꯨꯔꯣꯝ ꯗꯨꯝ ꯆꯠꯄꯗ
ꯑꯣꯏ
ꯏꯌ
ꯅꯧ
ꯌꯥꯝ ꯅꯨꯉꯥꯏꯅ ꯑꯗꯨꯁꯨ
ꯎꯝ ꯈꯠ ꯆꯠꯇꯤ ꯆꯠꯇ꯭ꯔꯦꯗ
ꯎꯝ ꯆꯠꯄ ꯌꯥꯏꯅ ꯅꯣꯏ ꯑꯗꯨꯒ ꯄꯨꯡ ꯑ
ꯑꯣ ꯆꯠꯄꯗꯤ ꯌꯥꯏ ꯑꯗꯨ ꯎꯝ ꯃꯣꯏꯒꯤ ꯇ꯭ꯔꯦꯟꯁꯤꯡꯗꯣ ꯑꯣ ꯄꯦꯁꯦꯟꯖꯔꯁꯨ ꯑꯗꯨꯝ ꯄꯨꯗꯤ ꯄꯨꯌꯦ ꯑꯗꯨ ꯑꯣꯏꯔꯁꯨ ꯃꯣꯏꯗꯣ ꯎꯝ ꯨꯒꯨꯠꯁ ꯅ ꯌꯥꯝ ꯄꯣꯕꯀꯣ ꯋꯥ ꯄꯨꯠꯆꯩꯅ ꯌꯥꯝ ꯄꯨꯕ ꯑꯗꯨꯒꯤ ꯆꯦꯡꯒꯨꯝꯕ ꯏꯁ ꯑ ꯀꯔꯤ ꯀꯔꯤꯅꯣ ꯑꯗꯨꯒꯨꯝꯕꯗꯣ ꯑꯗꯨꯗꯀꯤ ꯍꯟꯗꯛꯗꯤ ꯑꯗꯨꯗꯒꯤ ꯏꯌꯥꯝꯕ ꯄꯨꯔꯛꯈ꯭ꯔꯕꯅꯦ ꯁꯤꯗ ꯏꯝꯐꯥꯜꯒꯨꯝꯕꯗꯀꯣ ꯑꯗꯨꯒꯨꯝꯕꯗ ꯁꯞꯄꯂꯥꯏ ꯑꯗꯨꯒꯤ
ꯑꯗꯨꯝ ꯑꯥ ꯇ꯭ꯔꯦꯟꯒꯨꯝꯗꯤ ꯐꯖꯅꯗꯤ ꯆ꯭ꯔꯦꯟꯕ꯭ꯔ ꯑꯗꯨꯝ
ꯍꯣꯏ ꯍꯟꯗꯛꯇꯤ ꯑꯦꯚ꯭ꯔꯤꯗꯦ ꯍꯣꯏ ꯈꯪꯗꯦ ꯑꯦꯕ꯭ꯔꯤꯗꯦꯗꯤ ꯑꯣꯏꯔꯝꯃꯣꯏꯗ ꯃꯣꯏꯗꯣ ꯅꯨꯃꯤꯠ ꯅꯨꯃꯤꯠ
ꯑꯠꯇꯤ ꯄꯣꯠꯀꯨꯝꯕ ꯍꯣꯡꯒꯅꯤꯌꯦ ꯅꯣꯏ ꯔꯣꯝ ꯁꯥꯏ ꯇꯨ ꯀꯣꯑꯣ
ꯎꯝ ꯄꯣꯠ ꯎꯝ ꯌꯥꯝ ꯍꯣꯡꯕꯗꯤ ꯑꯣꯏꯗꯦꯗꯥ
ꯆꯠꯇꯕꯅꯤꯅ ꯈꯪꯗꯦ ꯑꯗꯨ ꯇꯥꯏꯌꯦꯕ ꯑꯗꯨꯝ
ꯎꯝ ꯁꯤꯗꯤꯒꯦ ꯍꯣꯏ ꯈꯔ ꯈꯔꯗꯤ ꯍꯣꯡꯉꯦ ꯍꯣꯏ ꯑꯗꯣ ꯑꯗꯨꯃꯤ ꯅꯤꯡꯗꯤ ꯍꯣꯡꯒꯤꯇ
ꯅꯨꯅꯦꯒ ꯇꯃꯦꯡꯂꯣꯡꯗ ꯂꯝꯕꯤ ꯃꯥꯟꯅꯗꯕ꯭ꯔꯥ ꯀꯔꯤꯅꯣ ꯆꯠꯄꯅ
ꯃꯅꯩꯑꯌꯦ ꯑꯩꯈꯣꯏ ꯎꯝ ꯁꯤꯗꯒꯤ ꯂꯥꯛꯑꯗꯤꯀꯣ
ꯎꯝ
ꯅꯦꯗ ꯆꯥꯛꯀꯨꯝꯕꯗꯣ ꯆꯥꯏꯑꯕ ꯑꯩꯈꯣꯏꯗꯒꯤ ꯂꯥꯛꯑꯁꯨ ꯇꯨ ꯅꯣꯅꯦꯗ ꯆꯥꯛꯑꯦꯕ ꯅꯣꯅꯦꯗ ꯃꯤꯗꯜ ꯑꯣꯏꯕꯀꯣ ꯁꯤ ꯇꯃꯦꯡꯂꯣꯡ ꯆꯠꯄꯥꯟꯇ ꯇꯃꯦꯡꯂꯣꯡꯗ ꯏꯝꯐꯥꯜꯒꯤ ꯃꯤꯗꯣ ꯑꯣꯏꯕ ꯑꯗꯨ ꯑꯣꯏꯈꯤ ꯑꯦ ꯑꯗꯨ ꯆꯥꯛꯀꯨꯝꯕ ꯑꯗꯨꯝ ꯆꯥꯏ
ꯑꯗꯨ ꯅꯣꯏꯒꯤ ꯈꯨꯟꯒ ꯇꯃꯦꯡꯂꯣꯡꯗ ꯀꯔꯝꯕ ꯊꯥꯄ꯭ꯔꯥꯃꯨꯛ ꯏꯝꯐꯥꯜꯗꯒꯤ ꯆꯠꯄꯅꯣ
ꯕꯦꯡꯂꯣꯡꯣꯡ
ꯇꯃꯤꯡꯣꯟ ꯑꯣꯏꯅ ꯊꯥꯞꯄꯦ ꯑꯃꯨꯛ ꯀꯩꯅꯣ
ꯑꯩꯈꯣꯏ ꯈꯨꯟꯗꯤ ꯑ ꯑꯩꯈꯣꯏ ꯑꯩꯈꯣꯏ ꯈꯨꯟꯗꯤ ꯎꯝ ꯇꯃꯦꯡꯂꯣꯡꯗ ꯑꯗꯨꯝ ꯂꯩꯔꯦꯗ ꯍꯥꯏꯕꯗꯤ ꯕꯥꯎꯟꯗ꯭ꯔꯤ ꯑꯣ ꯑꯗꯨ ꯂꯩꯕ ꯑꯩꯈꯣꯏ ꯈꯨꯨꯟꯗꯣ ꯇꯥꯎꯟꯒꯤ ꯃꯅꯥꯛ ꯇꯥꯎꯟ ꯆꯠꯄꯗ ꯎꯝ ꯤꯂꯣ ꯎꯝ ꯀꯤꯂꯣꯃꯤꯇꯔ ꯑꯅꯤ ꯕꯥꯎꯟꯗ꯭ꯔꯤ ꯑꯗꯨꯝ ꯑꯣꯏꯈ꯭ꯔꯦ ꯑꯗꯨꯗ ꯑꯃ ꯈꯔ ꯍꯦꯜꯂꯗꯤꯀꯣ ꯒꯥꯔꯤꯗ ꯆꯠꯂꯗꯤ ꯐꯥꯏꯚ ꯃꯤꯅꯤꯠꯁꯀꯨꯝꯕ ꯈꯛꯅꯤꯗ
ꯑ ꯋꯥ ꯐꯔ
ꯍꯣꯏ ꯌꯥꯝ ꯂꯥꯛꯑꯦ ꯂꯝꯕꯤꯁꯨ ꯐꯕꯅꯤꯅꯀꯣ ꯍꯟꯗꯛꯇꯤ ꯑꯗꯨ ꯑꯗꯨ ꯇꯥꯎ ꯀ ꯕꯥꯎꯟꯗ꯭ꯔꯤ ꯑꯣꯏꯔꯦ ꯑꯩꯈꯣꯏ ꯈꯨꯗ
ꯎꯝ
ꯗꯀꯤ
ꯅꯨꯡꯉ ꯃꯤ
ꯎꯝ ꯃꯗꯤ ꯅꯨꯡꯉꯥꯏ ꯑꯗꯨ ꯍꯥꯏꯗꯤ ꯇꯥꯎꯟꯒ ꯑꯗꯨꯝ ꯆꯞ ꯃꯥꯟꯅꯔꯒ ꯂꯩꯈ꯭ꯔꯦꯕ ꯑꯩꯈꯣꯏꯗꯤ
ꯎꯝ
ꯇ ꯂꯩꯕꯒꯨꯝꯅ
ꯎꯝ
ꯑꯩꯈꯣꯏ ꯈꯨꯟꯁꯨ ꯈꯔ ꯆꯁꯨ ꯆꯥꯎꯕꯣ ꯀꯣ ꯈꯦ ꯃꯣꯂꯈꯤ
ꯄꯣꯄꯨꯂꯦꯁꯟ ꯀꯌꯥꯒꯨꯝꯕ ꯂꯩꯕ꯭ꯔꯥ
ꯄꯣꯄꯨꯂꯦꯁꯟꯗꯤ ꯈꯪꯗꯦ ꯑꯗꯣ ꯍꯥꯎꯁ ꯍꯣꯜꯗꯣ ꯑꯩꯈꯣꯏ ꯈꯨꯟꯗꯣ ꯑꯍꯨꯝ ꯑꯣꯏꯌꯦꯕ ꯂꯩꯀꯥꯏ ꯂꯩꯀꯥꯏ ꯑꯃꯨꯛ ꯑꯍꯨꯝ ꯊꯣꯛꯑꯦꯕ ꯑꯣ ꯂꯩꯀꯥꯏ ꯑꯃꯗ ꯋꯥꯟ ꯐꯤꯐꯇꯤ ꯍꯥꯎꯁ ꯍꯣꯜꯒꯨꯝꯕ ꯑꯗꯨꯝ ꯂꯩꯌꯦꯕ
ꯌꯥ ꯃꯒꯣ ꯋꯥꯟ ꯐꯤꯐꯇꯤ
ꯎꯝ ꯋꯥꯟ ꯐꯤꯐꯇꯤ ꯋꯥꯟ ꯐꯤꯐꯇꯤꯒꯨꯝꯕ ꯌꯥꯎꯕꯀꯣ ꯑꯩꯈꯣꯏ ꯂꯩꯀꯥꯏ ꯈꯣꯏ ꯈꯨꯟꯗ ꯑꯗꯣ ꯐꯥꯏꯚ ꯍꯟꯗ꯭ꯔꯦꯠ ꯍꯥꯎꯁ ꯍꯣꯜꯒꯨꯝꯕꯗꯤ ꯑꯣꯏꯔꯝꯑꯃꯅꯤ
ꯎꯝ
ꯎꯝ ꯌꯥꯝꯃꯦ ꯑꯗ ꯆꯔꯆꯁꯦ ꯇꯣꯉꯥꯟ ꯇꯣꯉꯥꯟꯕ ꯑꯃꯨꯛ ꯂꯩꯕꯀꯣ ꯍꯥꯏꯗꯤ ꯂꯩꯀꯣꯏ ꯀꯥꯏ ꯑꯇꯣꯞ ꯑꯍꯨꯝꯗ ꯆꯔꯆ ꯇꯣꯉꯥꯟ ꯇꯣꯉꯥꯟ ꯂꯦꯕ
ꯑꯗꯨ ꯈꯨꯟ ꯃꯃꯤꯡꯁꯦ ꯆꯞ ꯃꯥꯟꯅꯕ꯭ꯔꯕ
ꯈꯨꯟ ꯃꯃꯤꯡꯁꯨ ꯇꯣꯉꯥꯟ ꯇꯣꯉꯥꯟꯅ ꯍꯟꯗꯛꯇꯤ ꯑꯣꯏꯈ꯭ꯔꯦꯗ
ꯎꯝ
ꯑꯗꯨ ꯑꯣꯏꯔꯁꯨ ꯈꯨꯟꯁꯤ ꯑꯃꯈꯛꯅꯦꯕ ꯑꯗꯨ ꯑꯃꯗꯒꯤ ꯑꯗꯨꯝ ꯍꯥꯏꯗꯤ ꯑ ꯑꯇꯣꯞꯇꯣꯞꯄ ꯑꯃꯨꯛ ꯁꯦꯄꯔꯦꯠ ꯑꯣꯏꯔꯛꯄꯒꯣ ꯗꯤꯚꯥꯏꯠ ꯇꯧꯔꯔꯕ ꯑꯗꯨꯒꯤ ꯎꯝ ꯎ ꯈꯗ
ꯈꯪ
ꯍ
ꯑꯗꯨꯅ ꯔꯣꯝ ꯁꯥꯏꯗ ꯁ꯭ꯀꯨꯜꯒꯨꯝꯕ ꯍꯣꯁꯄꯤꯇꯥꯜꯒꯨꯝꯕꯗꯤ ꯑꯗꯨꯝ ꯂꯩꯕ꯭ꯔꯥ
ꯍꯣꯏ ꯍꯣꯁꯄꯤꯇꯥꯜꯗ ꯗꯤꯁꯇ꯭ꯔꯤꯛ ꯍꯣꯁꯄꯤꯇꯥꯜꯗ ꯑꯩꯈꯣꯏ ꯈꯨꯟꯗ ꯂꯩꯕꯅꯦ ꯑꯩꯈꯣꯏ ꯈꯨꯟꯗꯀꯣ
ꯑꯣ ꯐꯖꯅ ꯔꯟ ꯇꯧꯕ꯭ꯔꯥ ꯃꯣꯏꯗꯣ
ꯍꯣꯏꯣꯏ ꯑꯗꯨ ꯗꯤꯁꯇ꯭ꯔꯤꯛ ꯍꯣꯁꯄꯤꯇꯥꯜꯗ ꯑꯗꯨ ꯑꯣꯏꯕꯅꯤꯅꯀꯣ ꯍꯣꯏ ꯑꯗꯨꯝ ꯐꯖ ꯆꯠꯇ ꯑꯣꯏ ꯁ꯭ꯀꯨꯁꯨ ꯏ ꯌꯥꯝ ꯃꯦꯦ ꯍ ꯇꯥꯎꯅꯤꯅꯀꯣ
ꯑ ꯊꯃ ꯁꯔꯕ
ꯀꯂꯦꯖꯁꯨ ꯍ ꯂꯩꯦ ꯀꯣꯂꯦꯖꯇꯤ ꯑꯃꯈꯛ ꯑꯣꯏꯌꯦꯗ ꯏꯁꯀꯨꯇ ꯌꯥꯝ ꯂꯩ ꯏꯁꯀꯨꯗꯤ ꯇ꯭ꯔꯥ ꯑꯦꯂ
ꯎꯝ ꯁꯀ ꯀ ꯇꯕꯥ ꯄ
ꯎꯝ ꯀꯂꯦꯖ ꯀꯂꯦꯖ ꯀꯨꯝꯕ ꯐꯖꯕ ꯂꯦ ꯐꯥꯕꯖꯕ
ꯑꯗꯨ ꯇꯗ
ꯍꯥꯥ
ꯐꯖꯅ ꯑꯣꯟꯂꯥꯏꯟ ꯇꯧꯗꯕ꯭ꯔꯥ ꯕꯁ ꯄꯡꯒꯨꯝꯕ ꯂꯩꯇꯕ꯭ꯔꯥ ꯕ ꯀꯃꯥꯏ ꯎꯟ
ꯀꯣꯂꯦꯖ ꯑꯃ ꯒꯣꯔꯔꯃꯦꯟꯒꯤ ꯀꯣ ꯇꯃꯦꯡꯂꯣꯡ ꯀꯣꯂꯦꯖ ꯍꯥꯏꯅ ꯗꯤ ꯂꯩ